ꯑꯦꯜꯂꯣ
ꯎꯝ ꯍꯥꯂꯣ
ꯑꯥ ꯇꯥꯕ꯭ꯔꯣ
ꯍꯥꯥ
ꯇꯥꯕ꯭ꯔꯣ
ꯇꯥꯏꯌꯦ ꯑꯩꯒꯤ ꯃꯈꯣꯟ ꯈꯔ ꯕꯦꯛ ꯂꯥꯡ- ꯂꯥꯡꯕ꯭ꯔꯥ ꯎ
ꯅꯪ ꯕꯦꯛꯇꯣ ꯂꯥꯡꯃꯥ ꯃꯥꯗꯥꯏ
ꯏꯤꯁ ꯚꯥꯔꯥ ꯅꯤꯅꯀꯣ ꯔꯦꯟꯅꯤꯅꯅꯦ ꯂꯥꯡꯉꯥꯅ ꯃꯌꯥꯝꯖꯦ ꯑ
ꯎꯝ ꯍꯨꯝ
ꯎꯡ ꯁꯤꯁꯇ꯭ꯔꯗꯤ ꯀꯩꯗꯧꯔꯥ ꯂꯩꯔꯤꯅꯣ
ꯑꯩꯗꯤ ꯇꯨꯝꯃꯨꯔꯦ ꯍꯧꯖꯤꯛ ꯃꯤꯀꯞ ꯊꯣꯛꯂꯛ ꯕꯣꯜ ꯌꯦꯡꯕꯒꯤ ꯑꯁ
ꯐꯥꯒꯠꯇ꯭ꯔꯦ ꯍꯣꯏꯅꯦꯀꯣ ꯉꯔꯥꯡꯀꯣ ꯒ꯭ꯔꯨꯞꯇ ꯑꯩꯈꯣꯏ ꯊꯦꯡꯅꯅꯤ
ꯎ
ꯆꯤꯡꯗ ꯂꯩꯕ꯭ꯔꯥ ꯅꯠꯇ꯭ꯔꯒꯅ ꯇꯝꯗ ꯂꯩꯕ꯭ꯔꯥ
ꯇꯝꯄꯥꯛꯅ ꯂꯩꯌꯦꯦ
ꯁ ꯆꯃꯒ
ꯅꯪꯗꯦ
ꯀꯣꯂꯦꯖ ꯇꯝꯃꯥꯒꯗ꯭ꯔꯥꯕ ꯑꯩꯁꯨ ꯂꯩꯌꯦ ꯇꯝꯄꯥꯛꯇ
ꯑꯣꯥ
ꯑꯁ ꯒꯥꯔꯤ ꯃꯈꯣꯜꯅꯒ ꯂꯥꯡꯕꯒ ꯀꯣꯜꯗꯤ ꯌꯥꯝ ꯇꯧꯅꯤꯡꯉꯤ ꯎꯄꯥꯏ
ꯑꯥ
ꯒꯥꯔꯤ ꯃꯈꯣꯟꯒꯨꯝꯕꯁꯨ ꯌꯥꯝ ꯂꯥꯡꯕ꯭ꯔꯥꯕ
ꯑꯩꯏꯨꯛꯀꯣꯏꯅ ꯇꯥꯗꯦ ꯃꯤ ꯑꯃꯨꯛ ꯀꯣꯏꯅ ꯇꯥꯏ
ꯑꯗꯨꯅꯦ ꯉꯔꯥꯡ ꯕꯣꯜꯒꯤ ꯐꯖꯅ ꯋꯥꯔꯤ ꯁꯥꯟꯅꯔꯒ ꯂꯩ
ꯑꯣ
ꯉꯔꯥꯡ ꯕꯣꯜ ꯃꯣꯏꯒꯤ ꯉꯝꯗ꯭ꯔꯕ ꯑꯗꯨꯒꯤ
ꯑꯩ ꯑꯅꯦ ꯀꯞꯅꯤꯡꯕꯁꯤꯅꯀꯣ
ꯀꯔꯤ ꯐ꯭ꯔꯥꯟꯁꯅꯕ
ꯍꯣꯏ
ꯀꯔꯤꯒꯤꯅꯣ ꯑꯗꯨ ꯌꯥꯝ ꯄꯥꯝꯃꯤꯅꯣ
ꯈꯪꯉꯦ ꯑꯗꯨꯝ ꯄꯦꯗ ꯅꯨꯡꯁꯤꯕ ꯐ꯭ꯔꯥꯟꯁꯇ ꯑꯅꯣ ꯁꯤꯗꯕꯨꯣ ꯃꯥꯅ ꯄꯣꯇꯣꯛꯒꯗ ꯃꯥꯅ ꯍꯥꯞ ꯅꯠꯇ꯭ꯔꯣꯒ ꯌꯦꯗꯤ ꯇ ꯏꯁꯄ ꯇ ꯑꯩ ꯐ꯭ꯔ ꯐ꯭ꯔꯥꯟꯁ ꯇꯧꯕꯅꯦꯕ
ꯑꯦ ꯑꯩꯅ ꯑꯃꯨꯛꯀꯣ ꯐ꯭ꯔꯥꯟꯁꯇ ꯇꯧꯕ ꯑꯦ ꯁꯄꯟꯗ ꯍꯥꯏꯕ
ꯑꯣ
꯭ꯔꯦꯟꯁꯦ ꯀꯩꯀꯥ ꯌꯥꯝ ꯂꯦꯡꯅꯔꯛꯑꯦꯅꯦ
ꯑ ꯉꯔꯥꯡ ꯀꯩꯅꯣ ꯏꯁꯄꯦꯟꯗ ꯉꯁꯤ ꯅꯨꯃꯤꯠꯁꯦ ꯀꯩꯅꯣ ꯇꯧꯅꯕꯅꯦ ꯚ ꯑꯩꯒ ꯃꯤ ꯑꯃꯗꯣ ꯅꯨꯄꯥ ꯑꯃꯗꯣ
ꯎꯝ
ꯐ꯭ꯔꯥꯟꯁꯅ ꯍꯦꯛ ꯉꯝꯃꯤꯗꯅ ꯑꯩꯅ ꯃꯥꯒꯤ ꯗꯤ ꯄꯤ ꯊꯝꯒꯗꯕꯅꯦꯕ ꯅꯨꯃꯤꯠ ꯑꯃ ꯑꯗꯨꯒ ꯑꯩꯅ ꯉꯝꯃꯤꯗꯅ ꯃꯥꯅ ꯑꯩꯒꯤ ꯐꯣꯇꯣꯗꯣ ꯖꯤ ꯄꯄꯤꯗ ꯁꯝꯒꯗꯕ ꯍꯥꯏꯅꯕꯅꯦꯔꯒꯣ ꯍꯧꯒꯠꯇ꯭ꯔꯤꯨꯔ꯭ꯨꯔꯈꯂ ꯐꯣꯟ ꯇꯧꯔꯛꯇ꯭ꯔꯤ
ꯁꯨꯅꯤꯌꯗꯨꯔꯣ
ꯅꯠꯇꯦ
ꯑꯦꯝꯗꯤꯗꯔꯥ
ꯅꯠꯇꯦ
ꯑꯩꯈꯣꯏ ꯒ꯭ꯔꯨꯞꯇꯔꯣꯑꯣ
ꯑꯩꯈꯣꯏ ꯒ꯭ꯔꯨꯞꯇꯒꯤꯅꯦ
ꯑꯥ
ꯍ ꯇ ꯁꯅꯤꯜꯗꯤ ꯀꯩꯅꯩꯅꯣ ꯀꯋꯅ ꯑꯦꯝ ꯗꯤꯁꯨ ꯉꯁꯥꯏ ꯑꯌꯨꯛ ꯉꯟꯇꯥꯅꯗꯤ ꯀꯣꯜ ꯇꯧꯔꯣ ꯑꯩꯁꯨ ꯇꯨꯝꯅꯤꯡ ꯑꯣꯟꯕꯒꯤ ꯇꯧꯕꯤꯗ꯭ꯔꯕ ꯃꯥꯗꯣ ꯀꯣꯜ ꯔꯤꯁꯤꯚ ꯇꯧꯕ ꯌꯥꯏ ꯃꯥꯜꯂꯦ ꯁꯤꯁꯇꯔꯒꯤꯗꯤ ꯂꯣꯏꯈ꯭ꯔꯦ ꯇꯦ ꯎ ꯋꯥꯏꯁꯡꯉꯦ
ꯋꯥꯏ ꯁꯪꯒꯦ ꯍꯧꯖꯤꯛꯇꯤ
ꯑꯁꯤ ꯇꯧꯕꯗꯒꯤ ꯇꯨꯝꯃꯁꯨ ꯊꯦꯡ ꯊꯦꯡꯅ ꯇꯨꯝꯈ꯭ꯔꯦ ꯑꯩ ꯍꯧꯖꯤꯛꯀꯥꯟ
ꯌꯥꯗ꯭ꯔ ꯍꯧꯁꯨ ꯀꯥꯟꯁꯤꯦ ꯇꯧꯗꯒꯤ ꯇꯨꯝꯕꯁꯦ ꯄꯨꯡ ꯕꯔꯣꯏꯍꯦ ꯑꯗꯨꯝ ꯃꯔ ꯀꯖ
ꯑꯗꯨꯒ ꯌꯥꯝ ꯈꯥꯏꯕ ꯃꯤ ꯌꯥꯎꯏꯀꯣ ꯁꯤꯁꯇꯔ ꯉꯗꯨꯅ ꯍꯦꯟꯅ ꯈꯥꯏꯔꯝꯒꯅꯤꯅ
ꯑꯁ ꯂꯣꯏꯔꯕꯅꯦꯕ ꯃꯤ ꯐꯣꯟ ꯇꯧꯔ ꯀꯩꯗꯣ
ꯗ
ꯀꯩꯗꯧꯔꯒꯦ ꯍꯥꯏꯔ ꯍꯥꯏꯕꯤꯔꯣꯏ ꯀꯥꯏꯅꯅꯨꯀꯣ ꯑꯁ
ꯎꯝ
ꯚꯥꯏ ꯍꯥꯏꯕꯤꯔꯣꯏ ꯄ꯭ꯔꯣꯄꯣꯁ ꯀꯦ ꯇꯧꯁꯤꯂꯕꯨ ꯂꯩꯔꯣ
ꯑꯦꯝ ꯅꯥꯅꯦ ꯐꯦꯁꯕꯨꯛꯀꯤ ꯑꯗꯨ ꯌꯥꯎꯔꯗꯤ ꯌꯥꯔꯦ
ꯂꯣꯏꯔꯕꯅꯦ ꯅꯨꯄꯥ ꯑꯃꯁꯨ ꯀꯔꯟ ꯌꯥꯝ ꯇꯥꯕꯥ ꯑꯃ ꯂꯩꯌꯦ ꯃꯥꯁꯨ ꯗꯤꯄꯥꯛ ꯆꯪꯗꯦ ꯑꯁ ꯂꯣꯏꯔꯦ꯫ ꯀꯅꯥꯁꯨ ꯐꯣꯟ ꯇꯧ ꯌꯥꯗꯦ
ꯎꯝ ꯅꯪꯉꯣꯟꯗꯥ
ꯎꯝ ꯀꯅꯥꯁꯨ ꯎ ꯀꯣꯜ ꯄꯤꯛ ꯇꯧꯕ ꯌꯥꯗꯦ ꯑꯩꯈꯣꯏ ꯑꯅꯤ ꯈꯛꯇꯗ ꯋꯥꯔꯤ ꯂꯣꯏꯁꯦ ꯀꯥꯏ ꯑꯁ ꯈꯥꯏꯕꯃꯤ ꯈꯨꯌꯝꯁꯦ ꯂꯣꯏꯔꯕꯅꯦ
ꯉꯔꯥꯡ ꯃꯂꯥꯡ ꯃꯪ ꯀꯔꯤ ꯍꯥꯏꯕ꯭ꯔꯥ ꯔꯣꯕꯠ ꯍꯥꯏꯕ꯭ꯔꯥ
ꯑꯥ
ꯗꯨ ꯔꯤꯝꯁꯇ ꯑꯩꯅ ꯕꯤꯔꯌꯥꯅꯤ ꯕꯤꯔꯌꯥꯅꯤ ꯍꯥꯏꯕꯗꯣ
ꯑꯥ
ꯑꯩ ꯔꯤꯝꯁꯅ ꯂꯩꯔꯤꯉꯩꯗ ꯃꯥꯅ ꯕꯤ꯭ꯔꯌꯥꯅꯤ ꯊꯤꯜꯂꯛꯄꯅꯦ ꯄꯨꯔꯛꯄꯅꯦꯕ ꯑꯗꯨꯗꯤ ꯑꯩꯅ ꯕꯤ꯭ꯔꯌꯥꯅꯤ ꯑꯗꯨꯒ ꯄꯥꯎꯁꯨ ꯄꯥꯎ ꯐꯥꯎꯔꯨꯗ꯭ꯔꯕ
ꯃꯤ ꯐꯥꯕꯅꯦ ꯉꯁꯥꯏ ꯅꯨꯄꯤ ꯑꯃꯒ ꯑ ꯉꯔꯥꯡꯗ ꯅꯨꯄꯤ ꯑꯃꯒꯤꯒ ꯑꯩꯒ ꯌꯥꯡꯈꯩ ꯌꯥꯡꯈꯩ ꯀꯥꯞꯄꯤꯔꯛꯎꯅꯦ ꯍꯣꯏ ꯄꯩꯁꯥꯅꯤꯕꯁꯤꯅ
ꯀꯔꯤꯒꯤ
ꯅꯨꯄꯤ ꯑꯃ ꯃꯃꯤꯡꯗꯣ ꯀꯥꯎꯔꯅꯦ ꯑꯩꯈꯣꯏꯅꯤꯅꯥ ꯄꯩꯁꯥ ꯅꯤꯕ ꯁꯨꯅꯤꯔ ꯁꯨꯅꯤꯌꯦ ꯑꯗꯣ ꯃꯥꯅꯁꯨ ꯀꯥꯞ ꯀꯥꯞꯄꯤꯔꯛꯇꯦ ꯃꯂꯛ ꯃꯣꯏꯅ ꯀꯩꯅꯣꯝꯃ ꯃꯥꯅ ꯀꯥꯞꯄꯤꯔꯛꯄ ꯈꯪꯗꯅ
ꯑꯣ ꯍꯣꯏꯅꯦꯀꯣ ꯉꯔꯥꯡ ꯒ꯭ꯔꯨꯞꯇ ꯊꯦꯡꯅꯩꯌꯦ ꯄꯩꯁꯥ ꯀꯥꯞꯄꯒꯤ ꯀꯩꯅꯣꯗꯣ ꯃꯕꯨꯛ ꯇꯤ ꯐꯕ ꯃꯥꯜꯂꯦ ꯃꯥꯁꯤꯀꯣ
ꯎꯝ ꯃꯕꯨꯛ ꯌꯥꯝ ꯐꯥꯕꯅꯦ
ꯅꯣꯏ ꯈꯪꯅꯕ꯭ꯔꯕ ꯃꯥꯗꯣ ꯀꯩꯅꯣꯒꯤꯗ ꯊꯕꯛ ꯇꯧꯕ ꯃꯥꯜꯂꯦ ꯑꯩꯈꯣꯏꯒꯤ ꯀꯔꯤ ꯍꯥꯏꯁꯤꯔꯥ ꯈꯔ ꯁꯨꯗꯕꯀꯣ
ꯎꯝ ꯑꯣꯖꯥ ꯇꯧꯕꯅꯦ ꯑꯣꯖꯥ ꯇꯨꯏꯁꯟ ꯇꯧꯕꯅꯦꯕ ꯃꯥꯅ ꯇꯨꯏꯁꯟ ꯇꯧꯔꯁꯨ ꯃꯤ ꯀꯌꯥꯅꯣ ꯑꯗꯨ ꯃꯤꯗꯨꯗ ꯃꯤ ꯑꯃꯗ ꯀꯌꯥ ꯀꯌꯥꯅꯣꯅꯦ ꯃꯥ ꯐꯪꯂꯤꯗꯣ ꯇꯔꯦꯠ ꯅꯤꯄꯥꯜꯅꯤ ꯃꯥꯂꯥ ꯑꯃ ꯃꯥꯂꯥ ꯎꯝ ꯎꯝ
ꯑꯦꯉꯣꯟꯟꯅꯁꯨꯣ ꯕꯤꯔꯌꯥꯅꯤ ꯄꯦꯛꯀꯦꯠ ꯃꯔꯤ ꯄꯦꯛꯀꯤꯡ ꯃꯔꯤ ꯄꯤꯔꯛꯑꯦꯕ
ꯎꯝ
ꯑꯗꯒꯤ ꯑꯩꯈꯣꯏ ꯗꯗꯥꯅ ꯆꯩꯁꯦ ꯀꯔꯤ ꯑꯃꯁꯁꯨ ꯈꯪꯅꯗꯕ ꯃꯤꯒꯦ
ꯃꯤꯅ ꯐꯕꯅꯦ ꯑꯩꯅ ꯑꯗꯨꯝ ꯅꯍꯥꯟꯁꯨ ꯁꯣ ꯑꯁꯤ ꯑꯁꯤꯗ ꯌꯥꯎꯗ꯭ꯔꯦ ꯑꯩ ꯑꯗꯨꯝ ꯈꯪꯅꯕꯅꯤ ꯃ ꯇ ꯑꯅ ꯄꯩꯁꯥ ꯑꯗꯨꯝ ꯅꯤꯔ ꯅꯤꯁꯨ ꯑꯗꯨꯝ ꯄꯤꯕꯅꯦ ꯄꯤꯕ ꯍꯥꯏꯕꯕꯨ ꯑꯗꯨꯝ
ꯍꯣꯏ
ꯎꯝ ꯄꯩꯁꯥ ꯑꯗꯨꯝ ꯍꯥꯟꯅ ꯄꯤꯔꯣ ꯈꯣꯠꯂꯣ ꯍꯥꯏꯕ ꯀꯥꯟꯗ ꯂꯥꯏꯔꯤꯛꯇ ꯑꯗꯨꯝ ꯄꯤꯕꯅꯦꯕ
ꯎꯝ
ꯃꯤ ꯗꯤ ꯐꯥꯕꯅꯦ
ꯑꯥ ꯑꯩꯈꯣꯏ ꯑꯩꯈꯣꯏꯒ ꯅꯤꯡꯒꯥꯅꯤꯃꯥꯗ
ꯎꯝ ꯂꯦꯂꯒꯥꯔꯣ ꯃꯣꯏ ꯆꯍꯤ ꯀꯨꯟꯊ꯭ꯔꯥ ꯁꯨꯔꯦ ꯍꯥꯏꯕꯅꯦ
ꯎꯝ ꯑꯩ ꯍꯣꯏ ꯃꯥꯅ ꯑꯃꯔ ꯆꯍꯤ ꯑꯃꯔꯥ ꯍꯦꯟꯕꯅꯦꯕ ꯄꯕꯥꯥꯅꯤꯗꯣ
ꯑ ꯃꯤꯔꯨꯞꯥꯏ ꯑꯗꯨꯕꯨꯣꯛ ꯑꯍꯥꯟ ꯅꯅꯨꯡꯉꯥꯏ ꯑꯣꯏ
ꯏꯁ ꯑꯍꯥꯟꯥꯟꯕꯅ ꯐꯥꯔꯕꯅꯦꯍꯦ
ꯍꯥꯥ
ꯑꯍꯟꯅ ꯐꯕꯅꯦꯕ ꯑꯉꯥꯡꯗ ꯂꯩꯔꯒ ꯀꯔꯤꯗꯧꯕꯅꯣ
ꯑꯅ ꯎꯝ ꯃꯃꯤ ꯀꯧꯔꯂ
ꯍꯜꯂꯣ ꯍꯜꯂꯣ ꯀꯩꯒꯤꯅꯣ ꯇꯥꯗ꯭ꯔꯦ ꯁꯤꯁꯇ ꯑꯩꯅ ꯉꯥꯡꯕ ꯇꯥꯕ꯭ꯔꯥ ꯍꯜꯂꯣ ꯑꯁ ꯀꯩꯒꯤꯔꯕꯣ ꯎꯝ